ꯑꯥ ꯆꯥꯔꯤꯔꯥꯅ ꯈꯜꯂꯤꯕ
ꯑꯁ ꯌꯥꯝꯅ ꯅꯨꯡꯁꯤꯈ꯭ꯔꯦꯀꯣ ꯅꯪꯁꯦ
ꯅꯪꯒꯤꯁꯨ ꯂꯣꯏꯔꯦꯍꯦ
ꯅꯤꯐꯨꯠ
ꯅꯤꯐꯨ ꯅꯤꯐꯨꯗꯤ ꯀꯌꯥ ꯑꯣꯏꯅꯣ
ꯇꯂꯦꯄꯒꯗꯕ ꯑꯁ ꯅꯪꯁꯦ ꯌꯥꯝꯅ ꯅꯨꯡꯁꯤꯌꯦꯅ ꯆꯦꯆꯦꯅ
ꯅꯪ ꯅꯤꯐꯨ ꯍꯥꯏꯁꯦ ꯀꯌꯥꯅꯣ ꯍꯥꯏꯕ
ꯅꯤꯐꯨ ꯅꯤꯐꯨ ꯌꯥꯡꯈꯩ ꯑꯗꯨꯃꯥꯏꯅ ꯂꯩꯔꯗꯤ ꯐꯥꯒꯗꯕ
ꯍꯥ ꯅꯤꯐꯨ ꯍꯥꯏꯁꯦ
ꯅꯤꯐꯨ ꯅꯤꯐꯨ ꯍꯥꯏꯗꯤꯅꯦ ꯐꯣꯔꯇꯤ
ꯁꯨꯝ ꯍꯪꯕꯅꯤꯗ ꯈꯡꯕꯗꯤ ꯈꯪꯉꯤ ꯑꯩꯁꯨ
ꯑꯩꯁꯨ ꯍꯥꯏꯒꯦꯅ ꯍꯥꯏꯕꯅꯦ ꯀꯔꯤꯅꯣꯅꯦ
ꯑꯗꯨꯅꯦꯕ ꯑꯥꯏ ꯆꯨꯝꯃꯤ ꯅꯪꯁꯨ
ꯑꯩꯈꯣꯏꯗꯤ ꯌꯥꯝꯅ ꯅꯨꯡꯁꯤꯕꯅꯤ ꯅꯀꯣ ꯑꯗꯨꯅ ꯑꯁ ꯅꯪꯁꯦ ꯌꯥꯝꯅ ꯅꯨꯡꯁꯤꯌꯦ ꯑꯉꯥꯡꯁꯤꯡꯕꯨ ꯑꯩꯈꯣꯏꯗꯤ ꯌꯥꯝꯅ
ꯑꯃꯨꯛ ꯑꯃꯨꯛ ꯍꯥꯎꯔꯤꯗꯤ
ꯑꯃꯨꯛꯀ ꯍꯧꯔꯣꯏ ꯌꯥꯝꯅ ꯅꯨꯡꯉꯥꯏꯔꯦ ꯑꯁ ꯋꯥꯔꯤꯁꯤꯡꯁꯤꯗꯤꯕ
ꯍꯨꯟꯗꯣꯛ ꯄꯤꯎꯔꯥ
ꯅꯣꯛꯑꯣ ꯅꯣꯛꯑꯣ ꯇꯥꯒꯦ
ꯑꯁ ꯍꯨꯟꯗꯣꯛꯄꯤꯎꯔꯥ ꯍꯥꯏꯔꯒ ꯅꯣꯛꯑꯣ ꯅꯣꯛꯑꯣ ꯇꯥꯒꯦ ꯀꯥꯏꯅ
ꯑꯁ ꯏꯀ꯭ꯂꯥꯕꯤꯌꯥꯗ ꯂꯩꯕ ꯃꯇꯝꯗꯣ ꯃꯗꯨꯒꯤ ꯋꯥꯔꯤꯗꯣ ꯂꯤꯕꯤꯈ꯭ꯔꯣꯁꯦ
ꯀꯩ
ꯑꯍꯝ ꯀꯔꯤ ꯀꯥꯏꯅ
ꯑꯦ ꯑꯗꯨꯒꯨꯝꯕ ꯋꯥꯔꯤꯗꯣ
ꯎꯝ
ꯀꯩꯅꯣꯅꯦ
ꯔꯣ
ꯍꯥ
ꯍꯥꯏꯔꯣ ꯃꯗꯨꯒꯨꯝꯕ ꯋꯥꯔꯤꯗꯣ ꯀꯔꯤꯅꯣ
ꯀꯔꯤ
ꯀꯩꯅꯣ ꯀꯩꯅꯣ ꯁꯤꯔꯤꯔꯦꯁ ꯑꯣꯏꯕ ꯀꯩꯅꯣ
ꯀꯔꯤ ꯍꯥꯏꯕ
ꯅꯠꯇꯦꯍꯦ ꯁꯦꯔꯤꯌꯁ ꯊꯣꯛꯏꯕ ꯋꯥꯔꯤꯁꯤꯡꯗꯣ ꯂꯤꯁꯤꯔꯥ ꯅꯠꯇ꯭ꯔꯒ ꯍꯥꯏꯁꯤꯔꯥ ꯀꯩꯅꯣ ꯅꯠꯇ꯭ꯔꯒ ꯀꯩ ꯍꯥꯏꯗꯣꯏꯅꯣ ꯑꯥ
ꯅꯪꯉꯣꯟꯗꯕꯨ ꯁꯤꯔꯤꯌꯁ ꯋꯥꯔꯤ ꯂꯩꯕ꯭ꯔꯥꯅꯦ
ꯂꯩꯅ ꯑꯩꯁꯨ ꯃꯤꯅꯤꯅ ꯀꯔꯤ ꯑꯣꯏꯅ ꯈꯟꯒꯦ
ꯐꯔꯦ ꯐꯔꯦ ꯂꯤꯔꯣ ꯑꯗꯨꯗꯤ ꯍꯥꯏꯔꯣ ꯍꯥꯏꯔꯣ ꯇꯥꯒꯦ ꯍꯥꯏꯔꯣ ꯇꯥꯔꯒꯦ ꯅꯆꯦꯁꯦ ꯐꯖꯅ ꯇꯥꯕꯤꯔꯒꯦ
ꯅꯪꯁꯨ ꯍꯥꯏꯌꯨꯅ ꯅꯪꯁꯨ ꯀꯩꯅꯣ ꯂꯩꯅ
ꯑꯩꯗꯤ ꯀꯔꯤ ꯂꯩ ꯑꯩꯗꯤ ꯊꯤꯒꯤ ꯋꯥꯔꯤ ꯉꯁꯥꯏ ꯍꯥꯏꯒ ꯍꯥꯏꯈ꯭ꯔꯦꯅ
ꯊꯤꯒꯤ ꯋꯥꯔꯤꯒ
ꯅꯪꯒꯤ ꯅꯪꯅ ꯅꯪꯅ ꯍꯧꯖꯤꯛ ꯅꯪꯒꯤ ꯁꯦꯔꯤꯌꯁ ꯌꯥꯝꯅ ꯁꯦꯔꯤꯌꯁ ꯑꯣꯏꯕ ꯋꯥꯔꯤ ꯂꯩꯌꯦ ꯀꯥꯏꯅ ꯎꯝ
ꯅꯠꯇꯦꯍꯦ ꯂꯩꯌꯦ ꯍꯥꯏꯕꯗꯤ ꯅꯠꯇꯦ
ꯑ ꯑꯁ ꯂꯩ ꯂꯩꯕꯒꯤ ꯍꯥꯏꯕꯅꯦ ꯀꯔꯤꯅꯣꯅꯦ ꯅꯪ ꯅꯪ ꯂꯩꯕꯒꯤ ꯍꯥꯏꯕ ꯅꯠꯇ꯭ꯔꯣ
ꯀꯗꯧꯕ ꯋꯥꯔꯤ ꯑꯃꯅ ꯂꯤꯁꯤꯔꯥ ꯍꯥꯏꯅ ꯈꯟ ꯍꯥꯏꯕꯅꯦꯕ
ꯑꯁ ꯋꯥꯔꯦꯗ ꯃꯩꯇꯩꯔꯣꯟ ꯉꯥꯡꯕꯁꯤꯗꯤꯕ
ꯅꯠꯇꯦꯍꯦ ꯅꯪꯁꯨ ꯃꯤ ꯈꯔ ꯋꯥ ꯉꯥꯡꯈ꯭ꯔꯦ ꯇꯥꯕ ꯍꯥꯏꯌꯨꯍꯦ
ꯃꯥꯅ ꯊꯣꯛꯄ ꯑꯗꯨꯝ ꯉꯥꯡꯉꯂꯩ ꯑꯩꯁꯨ ꯅꯪ ꯀꯔꯤ ꯍꯥꯢ ꯀꯩ ꯉꯥꯡꯉꯤꯅꯣꯖꯨ ꯇꯥꯖꯨꯇꯥꯗꯦ
ꯍꯥꯏꯔꯣꯍꯥꯏꯔꯣ ꯇꯥꯔꯒꯦ
ꯑꯥꯁ ꯍꯥꯏꯔꯣ ꯍꯥꯢꯔꯣ ꯂꯣꯏꯔꯦ ꯍꯦ
ꯍꯧꯗ꯭ꯔꯤꯉꯩꯗꯂꯣꯏꯔꯦ ꯀꯥꯏꯅ
ꯍꯣꯏꯠ ꯍꯧꯗ꯭ꯔꯤꯉꯩꯗ ꯂꯣꯏ ꯑꯪ ꯀꯩꯅꯣ ꯂꯣꯏꯒꯗꯕꯖꯨ ꯍꯧꯕꯀꯥꯟꯗ ꯅꯪꯅ ꯗꯤꯁꯇꯞ ꯗꯨꯝ ꯇꯧꯔ ꯄꯥ ꯑꯩꯅ ꯍꯥꯏꯕꯖꯨ ꯅꯪ ꯇꯥꯗꯦ ꯅꯪꯅ ꯍꯥꯏꯖꯨ ꯀꯩ ꯍꯥꯏꯅꯣꯖꯨ ꯇꯥꯗꯦ
ꯗꯨꯅꯦ ꯑꯩꯅ ꯐꯖꯅ ꯇꯥꯔꯒꯦ ꯍꯥꯏꯔꯛ ꯀꯥꯟꯗ ꯅꯪꯖꯨ ꯋꯥ ꯑꯝꯇ ꯂꯩꯇꯔꯕ ꯈꯪꯗꯦ ꯃꯥ ꯑꯩꯗꯤ ꯋꯥꯔꯤ ꯂꯩꯇꯦ ꯀꯥꯏꯅ ꯑꯗꯨꯃꯥꯏꯅ ꯍꯥꯏ ꯢꯁ ꯍꯥꯏꯔꯤꯁꯦ ꯀꯔꯤꯒꯤꯅꯣ ꯍꯥꯏꯕꯅꯤꯗ
ꯑꯩꯁ ꯅꯪꯒꯤꯖꯤ ꯂꯨꯔꯦꯍꯦ
ꯂꯨꯔꯦꯀꯥꯏꯅ
ꯑꯗꯨꯅꯤ ꯑꯁꯦꯡꯕꯩꯅꯤ ꯇꯁꯦꯡꯅ
ꯍꯥꯏꯔꯣ ꯍꯥꯏꯔꯣ ꯑꯩ ꯇꯥꯔꯒꯦ ꯑꯥ
ꯅꯥꯍꯥꯟꯗꯣ ꯑꯥꯑꯥ ꯂꯥꯠꯁ ꯏꯌ꯭ꯔꯗ ꯑꯣꯏꯔꯝꯒꯅꯤ ꯆꯠꯈꯤꯕ ꯆꯍꯤꯗꯣ ꯑꯗꯨꯗ ꯑꯣꯏꯔꯝꯒꯅꯤ ꯑꯩꯁꯦ ꯀꯩꯅꯣ ꯇꯧꯕꯅꯤꯕ
ꯀꯔꯤꯇꯧꯕ ꯑꯥꯑꯥ
ꯈꯣꯏꯒꯤ ꯈꯣꯏ ꯂꯩꯕ ꯃꯐꯝꯗꯨꯗꯀꯣ ꯀꯩꯅꯣꯃꯗꯤ ꯇꯧꯒꯦ- ꯇꯧꯕꯅꯦꯕ
ꯑꯥꯑꯥ
ꯇꯥꯏꯌꯦꯀꯣ
ꯀꯟꯅꯥ ꯀꯥ ꯒꯥ ꯀꯩꯅꯣꯗꯤ ꯇꯧꯗꯤ ꯇꯧꯋꯦꯗꯣ ꯀꯥ ꯀꯔꯤ ꯀꯥꯏ ꯑꯥ ꯀꯩꯅꯣꯗꯤ ꯀꯔꯤꯅꯣ
ꯍꯥꯅꯠꯇꯦ ꯑꯩꯅ ꯑꯩꯅ ꯍꯥꯏꯗꯤꯀꯣ ꯑꯥꯑꯥ ꯊꯕꯛꯀꯤ ꯀꯩꯅꯣ ꯍꯥꯏꯝ
ꯑꯣ ꯑꯣ ꯐꯔꯦ ꯐꯔꯦ ꯍꯥꯏꯔꯣ ꯍꯥꯏꯔꯣ
ꯑꯩꯒꯤ ꯀꯩꯅꯣ ꯍꯥꯏꯖꯦ ꯑꯥ ꯑꯥ ꯑꯥꯁ ꯀꯩ ꯍꯥꯏꯗꯣꯏꯅꯣ ꯈ꯭ꯋꯥꯏꯗꯒꯤ ꯑꯄꯥꯝꯕ ꯍꯥꯏꯕ ꯇꯥꯔꯦ ꯑꯩꯅ ꯑꯥꯗꯣ ꯃꯣꯏꯒꯤ ꯗꯣ ꯑꯗꯨꯝ ꯅꯨꯡꯉꯥꯏꯕꯗꯤ-ꯅꯨꯡꯉꯥꯏꯒꯅꯤꯕ ꯍꯥꯏꯗꯤ ꯃꯣꯏꯒꯤ ꯋꯥꯔꯤꯗꯣ ꯇꯥꯔ ꯀꯥꯟꯗꯍꯥꯏꯗꯤ ꯑꯦꯛꯁꯄ꯭ꯂꯦꯅꯦꯁꯟꯗꯣ
ꯕꯗꯣ ꯇꯥꯔꯀꯥꯟꯗ ꯅꯨꯡꯉꯥꯏꯕꯗꯤ- ꯅꯨꯡꯉꯥꯏꯔꯛꯀꯅꯤꯕ ꯨꯑꯩꯖꯤ ꯄꯥꯝꯃꯗꯤ ꯄꯥꯝꯕꯅꯤꯕ
ꯑꯩꯅ ꯑꯁꯣꯏꯕ ꯍꯥꯏꯁꯦ ꯑꯩꯅ ꯍꯩꯄꯥ ꯌꯥꯝ ꯁꯥꯔꯒ ꯌꯥꯝ ꯍꯩꯕ ꯇꯥꯏꯞꯇ ꯀꯩꯅꯣ ꯇꯧꯔꯤꯕ ꯎꯝ
ꯑꯥꯑꯥ
ꯑꯗꯨꯗ ꯅꯪ ꯑꯁꯤꯒꯨꯝꯕꯁꯦ ꯏꯟꯇꯔꯦꯁ ꯂꯩꯕ꯭ꯔ ꯀꯩ ꯀꯩꯅꯣ ꯑꯗꯣ ꯍꯪꯀꯥꯟꯗ ꯑꯩꯅ ꯑꯗꯨꯗ ꯍꯣꯏ ꯏꯟꯇ꯭ꯔꯦꯁ ꯂꯩ ꯍꯥꯏꯔꯒ ꯂꯣꯏꯒꯗꯕꯅꯦꯕ ꯑꯗ ꯑꯩꯅ ꯍꯩꯄꯥ ꯌꯥꯝ ꯁꯥꯔꯒ ꯑꯗꯨꯒꯤꯗꯣ ꯀꯣꯔꯁ ꯀꯩꯀꯩꯅꯣ ꯑꯗꯨꯛ ꯂꯣꯏꯅꯃꯛ ꯂꯣꯏꯈ꯭ꯔꯞꯅꯦ ꯍꯥꯏꯔ ꯀꯥꯟꯗ ꯃꯣꯏꯅ ꯀꯩ ꯍꯥꯏꯒꯦ ꯈꯪꯕ꯭ꯔꫭ
ꯑ
ꯅꯪ ꯑꯇꯩ ꯏꯟꯁꯇꯤꯇ꯭ꯌꯨꯠꯀꯨꯝꯕꯗ ꯑꯗꯨꯒꯨꯝꯕꯗ ꯀꯣꯔꯁꯀꯨꯝꯕ ꯂꯣꯏꯔꯗꯤ ꯑꯩꯈꯣꯏꯗꯤ ꯂꯧꯗ꯭ꯔꯦ
ꯑꯩꯈꯣꯏꯗꯤ ꯂꯧꯗꯦ ꯀꯥꯏꯅ
ꯑꯈꯣꯏꯗꯤ ꯑꯗꯨꯒꯨꯝꯕꯗꯣ ꯂꯧꯗ꯭ꯔꯦ ꯐ꯭ꯔꯦꯁꯔ ꯑꯣꯏꯅ ꯃꯣꯏꯗꯤ ꯐꯖ ꯑꯗꯨꯅꯦꯕ ꯃꯣꯏꯗꯤ ꯍꯥꯏꯗꯤ ꯌꯥꯝ ꯐꯖꯅ ꯃꯤ ꯑꯅꯤꯅꯤꯀꯣ ꯃꫭꯏꯖꯦ ꯌꯥꯝ ꯐꯖꯅ ꯑꯩꯉꯣꯟꯗ ꯑꯦꯛꯁꯄ꯭ꯂꯦꯟ ꯇꯧꯔꯒ ꯅꯪꯒꯤꯁꯦ ꯑꯦꯠꯕꯥꯟ ꯇꯦꯁ ꯑꯗꯨꯝꯃꯥꯏꯅ ꯂꯩꯌꯦ ꯑꯗꯨꯒ ꯁꯤꯒꯨꯝꯕ ꯄꯣꯖꯤꯁꯟꯗ ꯂꯩꯌꯦ ꯀꯩ ꯀꯩꯅꯣ ꯑꯗꯨ ꯌꯥꯝꯅ ꯀꯩꯅꯣ ꯃꯣꯏꯁꯦ ꯐꯖꯅ ꯑꯩꯉꯣꯟꯗ ꯑ ꯇꯥꯛꯄꯤꯔꯒ ꯀꯩꯅꯣ ꯑꯦꯛꯁ ꯄ꯭ꯂꯦꯅꯦꯁꯟꯗꯣ ꯇꯧꯕꯤꯕꯅꯦꯕ ꯑꯗ ꯑꯗꯨ ꯑꯣꯏꯔꯗꯤ ꯍꯌꯦꯡꯆꯦ ꯄꯨꯡ ꯕꯥꯔꯣ ꯅꯠꯇ꯭ꯔꯒ ꯑ ꯑꯦꯂꯚꯦꯟ ꯊꯥꯔꯇꯤꯒꯨꯝꯕꯗ ꯑ ꯈ꯭ꯋꯥꯏ ꯉꯟꯕꯗ ꯑꯦꯂꯚꯦꯟ ꯊꯥꯔꯇꯤꯗꯒꯨꯝꯕ ꯑꯗꯨꯝ ꯂꯥꯛꯑꯣ ꯑꯗꯨꯒ ꯀꯩ ꯀꯩꯅꯣ ꯇꯧꯔꯁꯦꯅ ꯃꯣꯏꯅ ꯐꯖꯅ ꯍꯥꯏꯕꯅꯦ
ꯎꯝ
ꯑꯥ ꯑꯗꯨꯗ ꯍꯦꯛ ꯍꯥꯏꯔꯒ ꯍꯣꯏ ꯂꯥꯛꯑꯒꯦꯅ ꯍꯦꯛ ꯊꯝꯃꯗꯤ ꯐꯒꯗꯕ
ꯑ
ꯑꯗꯨꯝ ꯃꯥꯅꯁꯨ ꯀꯩꯅꯣꯗ ꯋꯥꯔꯤꯗꯣ ꯍꯥꯏꯗꯤ
ꯑ ꯀꯩꯅꯣ ꯑꯗꯨꯝ ꯁꯥꯟꯅꯔꯀꯥꯟꯗ ꯃꯥꯁꯨ ꯋꯥꯗꯣ ꯑꯗꯨꯝ ꯊꯣꯛꯄ ꯑꯗꯨ ꯅꯪ ꯊꯕꯛ ꯒꯨꯝꯕꯁꯦ ꯑꯗꯨꯝ ꯍꯧꯖꯤꯛ ꯍꯧꯖꯤꯛ ꯀꯩꯅꯣ ꯇꯧꯔꯒ ꯀꯩꯅꯣ ꯍꯥꯏꯗꯤ ꯑ ꯍꯥꯏꯗꯤ ꯀꯩ ꯍꯥꯏꯗꯣꯢꯅꯣ ꯑꯩꯒꯤ ꯀꯩ ꯅꯣ ꯍꯪꯒꯗꯕ ꯃꯔꯝꯗꯒꯤ ꯑ ꯑꯇꯣꯞꯄ ꯑ ꯇꯣꯄꯤꯛ ꯑꯃ ꯂꯧꯊꯣꯛꯑꯒ ꯃꯥꯅ ꯋꯥꯔꯤ ꯍꯥꯏꯗꯤ ꯀꯟꯚꯔꯁꯦꯁꯟ ꯂꯩꯕꯗꯣ ꯑꯗꯨꯒꯨꯝꯕ ꯀꯥꯟꯗꯅꯦꯕ ꯍꯥꯏꯗꯤ ꯑꯩꯉꯣꯟꯗ ꯑꯗꯨꯝꯃꯥꯏꯅ ꯇꯧꯒꯅꯤ ꯑꯁꯤꯁꯦ ꯑꯩꯈꯣꯏꯁꯦ ꯑꯗꯨꯃꯥꯏꯅ ꯇꯧꯒꯅꯤ ꯑꯗꯨꯒ ꯍꯌꯦꯡ ꯑꯃꯨꯛ ꯂꯥꯛꯑꯣ ꯂꯥꯛꯑꯣ ꯍꯌꯦꯡ ꯁꯤ ꯃꯇꯝꯗ ꯂꯥꯛꯑꯣ ꯍꯥꯏꯕꯁꯦ ꯂꯣꯏꯅꯃꯛ ꯑꯦꯛꯁꯄ꯭ꯂꯦꯟ ꯇꯧꯕ ꯂꯣꯏꯈ꯭ꯔꯕꯅꯦ ꯑꯗꯨꯒꯤ ꯃꯇꯨꯡꯗ ꯑ ꯃꯥꯅ ꯋꯥꯔꯤ ꯀꯩ ꯀꯩꯅꯣ ꯀꯝꯕꯔꯁꯦꯁꯟ ꯈꯔ ꯂꯩꯔꯒ ꯑꯩꯈꯣꯏꯅꯤ ꯋꯥꯔꯤ ꯁꯥꯕꯅꯦꯕ ꯑꯗꯨ ꯀꯥꯟꯗꯨꯗ ꯊꯕꯛꯀꯤ ꯋꯥꯔꯤ ꯀꯩꯀꯩ ꯑꯇꯩꯒꯤ ꯊꯕꯛꯇꯨꯁꯨ ꯀꯩ ꯀꯩꯅꯣ ꯋꯥꯔꯤ ꯁꯥꯕ ꯍꯧꯔ ꯀꯥꯟꯗ ꯃꯥꯟꯅꯁꯨ ꯀꯩꯅꯣꯗ ꯑꯩꯈꯣꯏꯒꯤ ꯍꯧꯖꯤꯛ ꯍꯥꯏ ꯅꯪ ꯏꯟꯇꯔꯦꯁꯁꯤ ꯀꯥ ꯂꯩ ꯂꯩ ꯀꯣ ꯍꯥꯏꯅ ꯑꯗꯨꯗ ꯑꯦꯛꯁꯇ꯭ꯔꯥ ꯑꯣꯏꯅ ꯂꯣꯏꯅꯃꯛ ꯍꯌꯦꯡ ꯑꯦꯂꯚꯦꯟ ꯊꯥꯔꯇꯤ ꯇꯨ ꯇꯨꯋꯦꯞ ꯊꯥꯔꯇꯤꯗ ꯂꯥꯛꯑꯣꯅ ꯃꯇꯝ ꯐꯥꯎ ꯃꯣꯏ ꯄꯤꯈ꯭ꯔꯕꯅꯦꯕ
ꯑꯗꯨꯗꯣ ꯉꯥꯢꯈꯣ ꯅꯪ ꯅꯪ ꯑ ꯁꯤ ꯍꯥꯏꯔꯕꯗ ꯑ ꯃꯣꯏꯅ ꯑ ꯑꯁꯤꯒꯨꯝꯕ ꯅꯣꯢ ꯁꯤꯒꯨꯝꯕꯗꯤ ꯂꯧꯔꯣꯏꯀꯥ ꯍꯥꯏꯕꯗ ꯅ ꯅꯪ ꯅꯪꯅ ꯀꯔꯤ ꯈꯨꯝꯕ꯭ꯔ‌ ꯃꯣꯏꯗ
ꯅꯠꯇꯦ ꯑꯩꯅ ꯍꯥꯏ ꯃꯣꯏꯅ ꯍꯥꯏꯍꯦ ꯁꯤꯒꯨꯝꯕꯁꯦ ꯏꯟꯇ꯭ꯔꯦꯁ ꯂꯩꯕ꯭ꯔꯥ ꯑꯗꯨꯒ ꯅꯪꯒꯤꯁꯦ ꯑꯁꯤꯒꯨꯝꯕ ꯇꯧꯅꯤꯡꯕ꯭ꯔꯅ ꯍꯪꯕꯅꯦꯕ
ꯑꯥ ꯑꯥ
ꯑꯗꯨꯀꯥꯟꯗ ꯑꯩꯅ ꯀꯩ ꯈꯨꯝꯕ꯭ꯔꯥ ꯈꯪꯕ꯭ꯔꯥ ꯍꯣꯏ ꯇꯧꯅꯤꯡꯕꯒꯤ ꯑꯁꯤ ꯒꯨꯝꯕ ꯏꯟꯁꯇꯤꯇꯨ ꯅꯠꯇ꯭ꯔ ꯑꯁꯤꯒꯨꯝꯕꯗ ꯑꯩ ꯇꯝꯃꯒ ꯀꯣꯔꯁ ꯂꯣꯢꯒ꯭ꯔꯕꯅꯦ ꯍꯥꯢ
ꯑ ꯑꯁ ꯅꯪ ꯁꯤꯗꯤꯕ
ꯑꯗꯨꯒ ꯑꯩꯁꯦ ꯍꯥꯏꯗꯤ ꯃꯣꯏꯅ ꯑꯗꯨꯃꯥꯏꯅ ꯍꯪ ꯉ ꯀꯥꯟꯗ ꯑꯩꯁꯨ ꯑꯗꯨꯃꯥꯏꯅ ꯍꯥꯏꯗꯣꯛꯑꯒ ꯁꯥꯔꯇꯤꯐꯤꯀꯦꯠꯀꯨꯝꯕ ꯂꯩ ꯍꯥꯏ ꯃꯣꯏꯁꯨ ꯀꯩꯅꯣ ꯏꯆꯝ ꯆꯝꯅ ꯍꯥꯏꯗꯤ ꯏꯖꯤꯂꯤ ꯑ ꯀꯩꯅꯣ ꯃꯣꯏꯁꯦ ꯑꯦꯛꯁꯦꯞ ꯇꯧꯕꯤꯒꯗ꯭ꯔꯅ ꯍꯥꯏꯗꯣꯛꯄꯅꯦꯕ ꯑꯗꯨꯀꯥꯟꯗ ꯑꯩꯗꯤ ꯈꯪꯍꯧꯗꯕ ꯑꯗꯨꯀꯥꯟꯗ ꯃꯣꯏꯅ ꯍꯥꯏꯔꯤꯁꯦ ꯑꯁ ꯑꯗꯨ ꯑꯣꯏꯔꯗꯤ ꯑꯩꯈꯣꯏꯗꯤ ꯂꯧꯗ꯭ꯔꯦ
ꯑꯍꯤꯍꯤꯍꯛꯍꯛ ꯂꯣꯏ ꯐ꯭ꯂꯣꯞ ꯇꯥꯔꯀꯥ ꯇꯥꯔꯦꯅꯦ ꯅꯪꯒꯤꯁꯦ
ꯋꯥꯔꯤ ꯍꯌꯦꯡ ꯗꯦ ꯍꯌꯦꯡ ꯄꯨꯡ ꯃꯇꯝ ꯂꯣꯏꯅꯃꯛ ꯀꯩꯅꯣ ꯇꯧꯔꯀꯥꯟꯗ ꯂꯥꯁꯇ ꯑꯦꯛꯁꯇ꯭ꯔꯥ ꯋꯥꯔꯤ ꯁꯥꯔ ꯀꯥꯟꯗ
ꯑꯗꯨꯅꯅꯦ ꯋꯥꯗꯣ ꯐꯖꯅ ꯈꯜꯂꯒ ꯉꯥꯡꯉꯣ ꯍꯥꯏꯕꯗꯣ
ꯑꯦ ꯁꯤꯒꯨꯝꯕꯗꯤ ꯃꯤ ꯂꯣꯏꯅꯃꯛ ꯀꯩꯅꯣ ꯀꯩꯅꯣ ꯇꯧꯕꯅꯤ ꯁꯤꯒꯨꯝꯕ ꯀꯩꯅꯣꯗꯤ ꯑꯩꯅ ꯌꯥꯝ ꯀꯩꯅꯣ ꯌꯥꯝ ꯉꯥꯡꯕ ꯇꯥꯏꯞꯇ ꯅꯠꯇ꯭ꯔꯒ ꯍꯩꯄꯥ ꯌꯥꯝ ꯁꯥꯕꯒꯤ
ꯅꯠꯇꯦ ꯅꯪ ꯅꯪꯒꯤ ꯃꯔꯥꯜ ꯅꯠꯇꯦ ꯈꯪꯉꯕ ꯃꯣꯏꯅ ꯃꯣꯏꯅ ꯋꯥꯔꯤ ꯁꯥꯕ ꯀꯥꯟꯗ ꯅꯪꯒꯤ ꯀꯔꯤꯅꯣ ꯏꯟꯇꯔꯦꯁ ꯀꯔꯤꯅꯣ ꯑꯗꯨꯃꯥꯏꯅ ꯍꯪꯕꯗ ꯅꯪꯁꯨ ꯁꯨꯝ ꯍꯥꯏꯕꯅꯤꯅ ꯍꯥꯏꯕꯅꯤꯅ
ꯑ ꯑꯩꯁꯨ ꯈꯔ ꯍꯣꯏ ꯏꯟꯇ꯭ꯔꯦꯁ ꯂꯩꯌꯦ ꯀꯩ ꯀꯩ ꯅꯣ ꯊꯥꯛꯇ ꯈꯨꯝꯃꯗꯤ ꯐꯒꯗꯕ ꯏꯟꯇꯔꯦꯁ ꯂꯩꯕꯒꯤ ꯁꯤꯒꯨꯝꯕꯁꯤ ꯂꯣꯏꯒ꯭ꯔꯕꯅꯤꯅ ꯍꯥꯏꯄꯥ ꯌꯥꯝ ꯁꯥꯔꯒ ꯑꯗꯨꯗꯣ ꯍꯥꯞꯁꯤꯜꯂꯨꯕ ꯑꯗꯨꯒꯤꯅꯦꯕ
ꯑꯗꯨꯅꯪ ꯑ ꯑꯗꯨꯅꯦ ꯃꯣꯏꯅ ꯀꯩ ꯍꯥꯏꯕ ꯑꯁꯤꯒꯨꯝꯕꯗꯤ ꯂꯧꯗꯦ ꯍꯥꯏꯕ ꯃꯇꯨꯡꯗ ꯅꯪ ꯀꯔꯤ ꯗꯤ ꯍꯥꯏꯕ꯭ꯔꯥ ꯍꯥꯏꯕ ꯑꯣꯀꯦ ꯍꯥꯏꯅ ꯍꯥꯏꯕ꯭ꯔꯣ
ꯑ ꯑꯗꯨꯒ ꯃꯣꯏꯅꯁꯨ ꯗꯥꯏꯔꯦꯛ ꯂꯧꯗꯦ ꯂꯧꯔꯔꯣꯏ ꯗꯥꯏꯔꯦꯛ ꯇꯤ ꯍꯥꯏꯗꯦ
ꯑꯥ
ꯑꯗꯨ ꯑꯣꯏꯔꯁꯨ ꯑꯥ ꯗꯥꯏꯔꯦꯛ ꯀꯩꯅꯣ ꯑꯥ ꯏꯟꯇꯔꯚꯤꯌꯨ ꯇꯧꯔꯒ ꯅꯣꯏ ꯑꯥ ꯖꯣꯏꯅꯤꯡ ꯇꯧ ꯇꯧꯔꯔꯣꯏ ꯍꯥꯏꯕꯅꯦꯕ ꯑꯗꯨꯗꯣ ꯑꯣꯞꯁꯟ ꯂꯩꯕ ꯅꯠꯇꯕꯤꯗ ꯇ꯭ꯔꯦꯅꯤꯡ ꯊ꯭ꯔꯤ ꯃꯟꯁꯀꯨꯝꯕ ꯁꯤꯛꯁ ꯃꯟꯁꯀꯨꯝꯕ ꯇ꯭ꯔꯦꯅꯤꯡ ꯇꯧꯔꯒ ꯑꯗꯨꯗ ꯁꯦꯂꯦꯛꯁꯟ ꯑꯃꯨꯛ ꯇꯧꯗꯣꯏꯅꯦ ꯍꯥꯏꯔꯤꯕ ꯅꯪꯒꯤ ꯑꯣꯞꯁꯟꯗꯣ ꯑꯩꯒꯤ ꯑꯣꯞꯁꯟꯗꯣ ꯗ꯭ꯔꯦꯛ ꯗꯥꯏꯔꯦꯛ ꯏꯟꯇꯔꯚꯤꯌꯨ ꯇꯧꯔꯒ ꯍꯣꯏ ꯑꯗꯨ ꯗꯥꯏꯔꯦꯛ ꯖꯣꯏꯟ ꯇꯧꯔꯒ ꯀꯩꯅꯣ ꯊꯕꯛꯇꯣ ꯍꯧꯔꯗꯤꯗꯅ
ꯑꯣ ꯍꯣꯏ ꯍꯣꯏ ꯎꯝ
ꯑ ꯑꯗꯨꯒꯤ ꯀꯩꯅꯣ ꯑꯗꯨꯗꯣ ꯑ ꯑꯩꯒꯤ ꯀꯩꯅꯣ ꯑꯩꯅ ꯉꯁꯥꯏ ꯍꯥꯏꯈꯤꯕꯗꯣ ꯀꯩꯗ ꯀꯩꯅꯣ ꯇꯧꯈꯤꯕꯅꯤꯅ ꯑꯗꯨꯒꯤꯗꯤ ꯌꯥꯔꯔꯣꯏ ꯍꯥꯏꯕ ꯃꯣꯏꯅ ꯑꯥ ꯑꯗꯨ ꯅꯠꯇꯕꯤꯗ ꯑꯃꯁꯨ ꯑꯣꯞꯁꯟ ꯑꯃ ꯂꯩ ꯍꯥꯏꯕ ꯑꯩꯒꯤ ꯌꯥꯕ
ꯑꯥ
ꯑꯗꯨꯒꯤ ꯑꯣꯞꯁꯟꯗꯨꯗꯤ ꯁꯤꯛꯁ ꯃꯟꯒꯨꯝꯕ ꯊ꯭ꯔꯤ ꯃꯟꯒꯨꯝꯕ ꯇ꯭ꯔꯦꯅꯤꯡ ꯆꯠꯂꯅꯤ ꯑꯗꯨ ꯇ꯭ꯔꯦꯅꯤꯡ ꯆꯠꯂꯀꯥꯟꯗ ꯃꯣꯏ ꯁꯦꯂꯦꯛ ꯇꯧꯒꯅꯤ ꯍꯥꯏꯕ ꯑꯗꯨꯒꯤꯅꯦꯕ ꯑꯗꯨ ꯍꯣꯏ ꯑꯗꯨ ꯃꯇꯝ ꯈꯪꯗꯦꯗ ꯈꯣꯏꯁꯨ ꯍꯥꯏꯗꯤ ꯊꯣꯛꯀꯗ꯭ꯔ ꯃꯣꯏ ꯁꯦꯂꯦꯛ ꯇꯧꯕ꯭ꯔ ꯇꯧꯒꯗ꯭ꯔ ꯇꯧꯔꯣꯏꯔꯅ ꯑꯗꯨꯒ ꯃ ꯇꯝ ꯃꯥꯡꯍꯜꯂꯒ
ꯑꯥ ꯍꯣꯏ
ꯑꯗꯣ ꯁꯦꯂꯦꯛ ꯇꯧꯕꯤꯗ꯭ꯔꯗꯤ ꯃꯇꯝꯗꯣ ꯐꯖꯅ ꯃꯥꯡ
ꯑꯥ ꯑꯗꯨꯅꯦ ꯑꯗꯨꯅꯦ ꯊꯥ ꯑꯅꯤ ꯑꯍꯨꯝ ꯇꯧꯔꯒ ꯁꯦꯂꯦꯛ ꯇꯧꯗ꯭ꯔꯗꯤ ꯑꯁ ꯋꯦꯁ ꯑꯣꯏꯔꯅꯦꯕ ꯑꯗꯨꯅ
ꯑꯗꯨꯒꯤ ꯑꯥ ꯀꯩꯁꯨ ꯀꯥꯏꯗ꯭ꯔꯦ ꯑꯇꯩ ꯑꯣꯏꯅ ꯑꯃꯨꯛ ꯇꯧꯔꯒꯦꯅ ꯍꯧꯖꯤꯛ ꯇꯧꯕ ꯊꯕꯛꯁꯤꯁꯨ ꯑꯗꯨꯝ ꯅꯨꯡꯉꯥꯏꯕꯗꯤ ꯅꯨꯡꯉꯥꯏꯕꯅꯦ
ꯑ ꯅꯪ ꯅꯪ ꯃꯗꯨ ꯅꯨꯃꯤꯠꯇ ꯊꯤ ꯆꯥꯔꯒ ꯆꯠꯇ꯭ꯔꯣ
ꯑꯁ ꯀꯥꯎꯈꯤꯕ ꯑꯗꯨ ꯅꯨꯃꯤꯠꯇꯣ ꯑꯗꯨꯒꯤꯅꯤꯕ
ꯆꯤꯟꯕꯒꯤ ꯆꯥ
ꯑꯁ ꯉꯁꯤ ꯑ ꯍꯣꯏ ꯃꯥ ꯅꯦ ꯍꯟꯗꯛꯇꯤ ꯊꯕꯛꯁꯨ ꯆꯤꯟꯕꯅꯦ ꯑꯩꯖꯨ ꯔꯦꯟꯁꯨ ꯀꯩꯅꯣ ꯆꯦꯟꯁ ꯇꯧꯕ
ꯑ ꯂꯩꯍꯧꯗꯕꯗꯨꯅ